ꯇꯥꯕ꯭ꯔꯣ ꯍꯜꯂꯣ
ꯍꯜꯂꯣ ꯇꯥꯕ꯭ꯔꯣ
ꯑꯩ ꯇꯥꯏ ꯇꯥꯏ
ꯇꯥꯗꯕ꯭ꯔꯣ
ꯇꯥꯏꯌꯦ ꯇꯥꯏꯌꯦ
ꯇꯥꯏꯀꯣ
ꯑꯥ
ꯀꯔꯤꯇꯧꯔꯒ ꯂꯩꯕ꯭ꯔꯣ
ꯑꯁ ꯀꯣꯏꯆꯠ ꯆꯠꯂ ꯂꯩꯗ ꯅꯪꯗꯤ
ꯇꯥꯗ꯭ꯔꯣ
ꯇꯥꯏꯌꯦ ꯇꯥꯏ ꯅꯪ ꯅꯦꯠꯋꯥꯔꯛ ꯅꯨꯡꯉꯥꯏꯇꯕ ꯃꯥꯜꯂꯦꯗ
ꯅꯦꯠꯋꯥꯔꯛ ꯅꯨꯡꯉꯥꯏꯌꯦ ꯑꯩ ꯑꯩꯒꯤ ꯇꯥꯗꯕ꯭ꯔꯣ ꯑꯩꯒꯤ
ꯇꯥꯏ ꯇꯥꯏ
ꯎꯝ ꯀꯔꯤ ꯇꯧꯔꯒ ꯂꯩ
ꯀꯩꯗꯧꯔꯤ ꯑꯁ ꯑꯗꯨꯝ ꯀꯣꯏꯕ ꯆꯠꯂꯤꯗ ꯌꯨꯝꯗꯒꯤ ꯃꯄꯥꯟ ꯊꯣꯛꯑꯒ
ꯅꯪꯗꯤ
ꯑ ꯁꯥꯃꯟꯕꯒꯤꯀꯣ ꯌꯥꯝ ꯋꯥꯏ
ꯅꯣꯡ ꯆꯨꯗ꯭ꯔꯣ ꯅꯣꯏꯗꯗꯤ
ꯅꯣꯡ ꯆꯨꯗꯤꯑꯦ ꯅꯣꯏ ꯆꯨꯕ꯭ꯔꯣ
ꯅꯣꯡ ꯆꯨꯗꯦ ꯉꯔꯥꯡꯗꯤ ꯐꯖꯅ ꯆꯨꯏꯌꯦ ꯉꯁꯤꯗꯤ ꯆꯨꯗꯦ
ꯎꯝ ꯅꯣꯡ ꯆꯨꯕꯅ ꯐꯩꯅꯦ
ꯍꯣꯏ ꯅꯣꯡ ꯆꯨꯕꯅ ꯈꯔ ꯏꯪꯉꯦ ꯑꯗꯨ ꯑꯣꯏꯔꯁꯨ ꯑꯁ ꯑꯉꯥꯡ ꯂꯩꯕꯅꯤꯅꯀꯣ ꯐꯤꯔꯣ ꯅꯤꯇꯤꯒꯤꯁꯨꯋꯦ
ꯐꯥꯏ ꯐꯥꯏ ꯁꯨꯗꯧꯕꯅꯦ
ꯎꯝꯊꯪ ꯋꯥꯏ
ꯍ
ꯅꯣꯡꯁꯥ ꯁꯥꯕꯁꯨ ꯄꯥꯝꯃꯦ ꯑꯗꯨꯒ ꯅꯣꯡ ꯆꯨꯕꯁꯨ ꯄꯥꯝꯃꯦ
ꯑꯁ ꯑꯅꯤꯃꯛ ꯄꯥꯝꯃꯤꯅꯦ ꯅꯪꯗꯤ
ꯑꯅꯤꯃꯛ ꯄꯥꯝꯃꯤ
ꯏꯁ ꯈꯣꯏꯗꯤ ꯅꯣꯡ ꯆꯨꯕ ꯅꯣꯡ ꯆꯨꯕ ꯄꯥꯝꯃꯦꯗ
ꯇꯪꯈꯥꯏ ꯇꯪꯈꯥꯏ ꯆꯨꯔꯁꯨ ꯌꯥꯏ ꯑꯌꯨꯛꯇ ꯆꯨꯔꯒ ꯑ ꯑꯌꯨꯛꯇ ꯆꯨꯔꯒ ꯎꯝ ꯕꯔꯣꯃ ꯕꯔꯣ ꯃꯇꯨꯡꯗ ꯑꯃꯨꯛ ꯑ ꯅꯣꯡꯁꯥ ꯊꯣꯂꯔꯗꯤ ꯌꯥꯏ
ꯎꯝ ꯑꯩꯈꯣꯏꯗꯤ ꯑꯁ ꯅꯣꯡ ꯍꯧꯖꯤꯛ ꯄꯥꯝꯃꯦ ꯂꯧ ꯁꯨꯅꯕꯒꯤꯀꯣ
ꯍꯣꯏ ꯂꯧ ꯍꯣꯏ ꯍꯧꯖꯤꯛꯀꯥꯟꯗꯤ ꯇꯝꯄꯥꯛ ꯂꯧꯁꯦ
ꯎꯝ ꯁꯤꯡ ꯅꯣꯡ ꯆꯨꯗꯕꯅꯦꯅ ꯂꯧ ꯁꯨꯕꯁꯨ ꯌꯥꯗ꯭ꯔꯦ
ꯎꯝ ꯑꯩꯈꯣꯏꯗꯤ ꯇꯝꯄꯥꯛ ꯂꯧ ꯂꯩꯌꯦ ꯑꯗꯨ ꯑꯣꯏꯔꯁꯨ ꯑꯈꯣꯏꯗꯤ ꯅꯣꯡ ꯆꯨꯗ꯭ꯔꯁꯨ ꯏꯁꯤꯡꯗꯤ ꯑꯗꯨꯝ ꯐꯪꯉꯦ ꯃꯔꯥꯡ ꯀꯥꯏꯌꯦ ꯇꯣꯔꯦꯟꯗꯒꯤ ꯂꯧꯕꯅꯤꯅꯀꯣ
ꯈꯣꯏꯁꯨ ꯑꯩꯈꯣꯏꯁꯨ ꯑꯈꯣꯏ ꯂꯧꯁꯦ ꯏꯁꯤꯡ ꯌꯥꯏ ꯂꯩꯕꯨꯗꯤ ꯂꯩꯗ ꯑꯇꯩꯒꯤ ꯍꯥꯏꯕꯅꯤꯗ ꯑꯇꯩꯒꯤ ꯈꯜꯂꯒ ꯑꯈꯣꯏ ꯏꯌꯥꯝꯕ ꯈꯣꯏꯒꯤ ꯑꯈꯣꯏ ꯑꯪꯀꯜ ꯈꯣꯏꯒꯤ ꯂꯣꯏ ꯂꯩꯌꯦꯕ ꯃꯣꯏꯁꯤꯡ ꯂꯩ ꯗꯅ ꯊꯕꯛ ꯁꯨꯕ ꯍꯧꯗ꯭ꯔꯤꯕ ꯍꯣꯖꯐꯥꯎ
ꯑꯥ ꯏꯁꯤꯡ ꯂꯩꯇꯕꯁꯤꯡꯗꯤ ꯑꯗꯨꯃꯥꯏ ꯇꯧꯔꯝꯅꯤ
ꯎꯝ
ꯗ꯭ꯔꯨꯈꯤꯒꯅꯤꯗ ꯅꯣꯡꯁꯨ ꯇꯨꯈꯤꯒꯅꯦꯕ
ꯈꯟꯗꯦꯗ ꯒ꯭ꯌꯥꯟ ꯇꯥꯗ꯭ꯔꯦꯗ ꯅꯣꯡꯆꯨꯗꯤ ꯂꯧ ꯊꯨꯅ ꯂꯣꯏꯁꯤꯜꯂꯦ
ꯍꯧꯖꯤꯛ ꯅꯣꯡ ꯆꯨꯕꯒꯤ ꯃꯇꯝ ꯌꯥꯎꯔꯛꯇ꯭ꯔꯦꯕ ꯖꯨꯂꯥꯏ ꯑꯗꯨ ꯋꯥꯏꯗꯗꯤ ꯐꯖꯅ ꯆꯨꯕ ꯑꯥ ꯔꯨ ꯎꯝ ꯑꯥ ꯅꯣꯡꯁꯦ ꯐꯖꯅ ꯇꯥꯕꯅꯦ
ꯎꯝ ꯌꯥꯝ ꯍꯧꯖꯤꯛ ꯉꯥꯏꯅꯔꯁꯦ ꯅꯣꯡꯕꯨꯅꯤꯅꯦ
ꯎꯝ ꯍꯣꯏꯅꯦ
ꯑꯁ ꯀꯩ ꯀꯩ ꯃꯊꯦꯜ ꯆꯥꯒꯦ ꯑꯌꯨꯛꯇ
ꯑꯌꯨꯛꯇ ꯍꯋꯥꯏ ꯑꯃꯒ ꯉꯔꯥꯡꯒꯤ ꯂꯦꯝ ꯍꯧꯕ ꯉꯥꯅꯨꯒ ꯉꯥꯅꯨ ꯏꯦꯟꯁꯥꯡꯒ
ꯊꯥꯡꯖꯤꯡ ꯏꯔꯣꯟꯕꯒ ꯆꯥꯏ
ꯑꯁ ꯊꯖꯤꯡꯗꯤ ꯆꯥꯅꯤꯡꯉꯤꯍꯦ ꯑꯩꯈꯣꯏ ꯑꯌꯨꯛ ꯀꯥꯡ ꯊꯣꯏꯆꯥꯏ
ꯀꯥꯡꯁꯣꯏꯅ ꯈ꯭ꯋꯥꯏꯗꯒꯤ ꯅꯨꯡꯉꯥꯏꯅ ꯆꯥ ꯆꯥꯕꯕꯨꯗꯤ ꯍꯧꯖꯤꯛꯀꯥꯟꯖꯦ ꯁꯥꯃꯟꯕꯒꯤ ꯆꯥꯛꯁꯨ ꯌꯥꯝ ꯆꯥꯕ ꯍꯥꯎꯇꯦ ꯁꯥ ꯆꯥꯔꯁꯨ ꯍꯥꯎꯇꯦ ꯀꯥꯡꯁꯣꯏ ꯑꯣꯏꯅ ꯆꯥꯕꯅ ꯀꯣ ꯀꯔꯤ ꯍꯥꯏꯁꯤꯔꯥ ꯑꯥ ꯌꯥꯝ ꯍꯛꯆꯥꯡꯁꯨ ꯌꯥꯝ ꯅꯨꯡꯉꯥꯏꯌꯦ ꯁꯥꯃꯟꯂꯁꯨ ꯁꯥꯒꯨꯝꯕ ꯆꯥꯕꯁꯦ ꯍꯛꯆꯥꯡꯒꯤ ꯅꯨꯡꯉꯥꯏꯇꯦꯕ
ꯎꯝ ꯑꯗꯨꯅꯦ
ꯀꯥꯡꯁꯣꯏ ꯑꯣꯏꯔꯁꯨ ꯁꯧꯒꯔꯤꯒ ꯈꯥꯝ ꯑ ꯈꯥꯃꯦꯟ ꯑꯈꯥꯕꯗꯣ
ꯎꯝ
ꯑꯗꯨꯗꯤ ꯌꯥꯝ ꯍꯥꯎꯋꯦ
ꯉꯔꯥꯡ ꯑ ꯉꯔꯥꯡ ꯅꯨꯡꯗꯥꯡ ꯈꯥꯃꯦꯟ ꯑꯈꯥꯕ ꯀꯥꯡꯁꯣꯏ ꯆꯥꯗꯅ ꯑꯩꯈꯣꯏꯁꯨ
ꯎꯝ ꯑꯗꯨꯗꯤ ꯌꯥꯝ ꯍꯥꯎꯋꯦ ꯑꯩꯗꯤ ꯌꯥꯝ ꯎꯝ
ꯍꯧꯖꯤꯛꯇꯤꯒꯣ ꯀꯥꯂꯦꯟ ꯌꯧꯔꯕꯅꯤꯅꯀꯣ ꯆꯥꯛ ꯆꯥꯛꯇꯤ ꯉꯟꯇꯥ ꯆꯥꯒꯗꯕꯅꯦ ꯑꯌꯨꯛꯇ
ꯍꯣꯏ ꯑꯗꯨꯅꯦ ꯉꯟꯇꯥꯅ ꯆꯥꯒꯦ ꯍꯥꯏꯔꯁꯨ ꯌꯥꯍꯧ ꯊꯦꯡꯉꯦ
ꯅꯣꯏ ꯅꯨ ꯄꯤ ꯖꯤꯡꯗꯤ ꯀꯩꯒꯤ ꯌꯍꯧꯊꯦꯡꯉꯤꯕ
ꯑꯁ ꯍꯧꯖꯤꯛ ꯒꯥꯥꯟꯅꯤ ꯐꯨꯠꯕꯣꯜ ꯌꯦꯡꯕꯅꯤꯅꯀꯣ
ꯑꯁ ꯅꯪꯁꯦ ꯕꯣꯜ ꯌꯦꯡꯕ꯭ꯔꯣ
ꯕꯣꯜ ꯌꯦꯡꯉꯦ ꯑꯗꯨꯒꯤꯅꯦ ꯅꯠꯇ꯭ꯔꯗꯤ ꯑꯁ ꯑꯩꯗꯤ ꯑꯩꯗꯤ ꯊꯨꯅ ꯑꯥ ꯇꯨꯝꯂꯗꯤ ꯊꯨꯅ ꯍꯧꯒꯠꯄꯅꯦ
ꯎꯝ ꯎꯝ
ꯑꯩꯗꯤ ꯐ꯭ꯔꯥꯟꯁꯄꯨ ꯑꯣꯏꯅ ꯐ꯭ꯔꯥꯟꯁ ꯀ꯭ꯔꯣꯁꯤꯌꯥ ꯀ꯭ꯔꯣꯁꯤꯌꯥ ꯑꯣꯏꯅ ꯁꯞꯄꯣꯔꯠ ꯇꯧꯋꯦ ꯑꯩꯗꯤ
ꯑꯁ ꯈꯪꯗꯦꯗ ꯑꯩꯗꯤ ꯑꯥꯔꯖꯦꯟꯇꯤꯅꯥꯒ ꯐ꯭ꯔꯥꯟꯁ ꯇꯧꯕꯅꯤ ꯑꯅꯤ ꯇꯧꯋꯤꯗ ꯑꯩꯗꯤ
ꯎꯝ ꯑꯅꯤ ꯑꯅꯤꯁꯨ ꯌꯥꯏ ꯃꯥ ꯃꯥꯅ ꯄꯥꯝꯕꯅꯤꯅ
ꯎꯝ ꯑꯁ ꯁꯟꯗꯦꯁ ꯍꯣꯔꯦꯟ ꯅꯪ ꯑꯗꯨꯝ ꯌꯦꯡꯉꯒ ꯂꯩꯕ꯭ꯔꯣ ꯅꯨꯇꯤꯒꯤ
ꯑꯁ ꯑꯉꯥꯡ ꯂꯩꯕꯅꯤꯅ ꯑ ꯌꯥꯝꯅ ꯐꯖꯅꯁꯨ ꯌꯦꯡꯕ ꯌꯥꯗꯦꯗ ꯑꯗꯨ ꯑꯣꯏꯔꯁꯨ ꯑꯩ ꯄꯥꯝꯕ ꯄꯨꯡ ꯑꯅꯤ ꯑꯗꯨꯋꯥꯏꯗ ꯌꯥꯝ ꯂꯩꯌꯦꯅꯦ
ꯑꯗꯨꯅꯦ ꯍꯣꯔꯦꯟ ꯍꯣꯔꯦꯟ ꯃꯄꯟ ꯃꯈꯥꯏꯗ ꯂꯩꯕ ꯃꯥꯜꯂꯦ
ꯃꯄꯟ ꯃꯈꯥꯏ
ꯑꯥ
ꯉꯁꯤꯒꯤ ꯀꯩꯅꯣ ꯌꯦꯡꯗ꯭ꯔꯤꯌꯦ ꯔꯣꯇꯤꯟꯗꯣ ꯌꯦꯡꯗ꯭ꯔꯤꯌꯦ
ꯎꯝ ꯃꯄꯟ ꯃꯈꯥꯏ ꯂꯩ ꯈꯪꯗꯦ ꯕꯣꯜ ꯑꯁ ꯌꯦꯡꯕꯗꯤ ꯂꯥꯏꯔꯤꯗ ꯍꯧꯒꯠꯄꯗꯨ ꯇꯜꯂꯤꯅꯦ
ꯎꯝ ꯑꯗꯨꯅꯦ ꯀꯔꯤꯁꯨ ꯀꯥꯟꯅꯗꯕꯗꯀꯣ ꯑꯩꯈꯣꯏꯗ ꯀꯥꯟꯅꯕꯁꯨ ꯂꯩꯇꯦꯕ ꯑꯗꯨ ꯌꯦꯡꯂꯁꯨꯀꯣ
ꯀꯅꯥꯕ ꯂꯩꯇꯕꯒꯤꯅꯤ ꯑꯗꯨꯒꯤꯅꯤ ꯂꯩꯇꯧꯗ ꯕꯣꯁꯨ ꯁꯅꯥꯗꯦ ꯑꯩꯗꯤ
ꯑꯗꯨꯅꯦ ꯕꯣꯜꯁꯨ ꯁꯥꯟꯅꯥꯗꯕꯗꯣ ꯑꯩꯈꯣꯏꯕꯨꯗꯤ ꯑꯗꯨꯝ ꯍꯛꯆꯥꯡꯕꯨꯗꯤ ꯁꯣꯟꯊꯈ꯭ꯔꯅꯤꯀꯣ ꯐꯖꯅ ꯇꯨꯝꯗꯕꯅꯤꯅ ꯋꯥꯁꯨ ꯋꯥ ꯋꯥꯍꯟꯕꯀꯣ
ꯎꯝ
ꯑꯗꯨ ꯑꯣꯏꯔꯒ ꯑꯩꯈꯣꯏꯗꯁꯨ ꯀꯥꯟꯅꯕ ꯐꯪꯗꯕ
ꯅꯣꯏ ꯅꯨꯄꯤꯁꯤꯡꯗꯤ ꯂꯥꯏꯔꯤꯅꯦ ꯑꯩꯈꯣꯏ ꯅꯨꯄꯥ ꯑꯩꯈꯣꯏ ꯅꯨꯄꯥꯁꯤꯡꯅꯤꯅꯦ ꯕꯣꯜ ꯌꯦꯔꯒ ꯕꯣꯜꯁꯨ ꯁꯥꯟꯅꯗꯦ ꯑꯩꯈꯣꯏꯗꯤ ꯁꯥꯟꯅꯥꯕ ꯌꯥꯗꯦ ꯍꯧꯖꯤꯛꯇꯤ ꯀꯗꯥꯥꯏꯗꯒꯤ
ꯕꯣꯜ ꯁꯅꯥꯗ꯭ꯔꯁꯨ ꯌꯦꯡꯅꯤꯡꯕ ꯌꯦꯡꯅꯤꯡꯕ ꯂꯩ ꯄꯣꯛꯄꯗꯣ ꯑꯗꯨꯅ ꯍꯦꯟꯅ ꯐꯩꯗ ꯕꯣꯜ ꯁꯥꯟꯅꯔꯁꯨ ꯐꯖꯅ ꯁꯥꯟꯅꯗ꯭ꯔꯗꯤ ꯀꯔꯤꯁꯨ ꯀꯥꯟꯅꯕ ꯂꯩꯇꯦ
ꯑꯁ ꯕꯣꯜ ꯁꯥꯟꯅꯒꯦꯔꯥ ꯁꯥꯟꯅꯒꯦꯔꯥ ꯈꯪꯗꯦꯗ ꯕꯣꯜꯗꯤ ꯑꯩ ꯁꯥꯟꯅꯕꯗꯤ ꯍꯩꯇꯦ ꯑꯩꯗꯤ
ꯎꯝ ꯅꯨꯄꯥ ꯑꯣꯏꯔꯁꯨ ꯂꯣꯏꯅꯃꯛ ꯕꯣꯜ ꯁꯥꯟꯅꯅꯤꯡꯉꯥꯏ ꯅꯠꯇꯦꯅ
ꯎꯝ ꯃꯔꯛ ꯃꯔꯛꯇꯗꯤ ꯑꯗꯨꯝ ꯁꯅꯥꯏ ꯍꯥꯏꯕꯕꯨꯀꯣ ꯏꯁꯥꯅ ꯕꯣꯜ ꯁꯥꯟꯅꯅꯤꯡꯉꯤ ꯍꯥꯏꯕꯁꯦ ꯐꯥꯎꯗꯦꯕ ꯅꯣꯡꯃ ꯐꯥꯠꯇꯣꯛ ꯏꯃꯥꯟꯅꯕ ꯈꯣꯏꯅ ꯀꯧꯔꯦ ꯑꯗꯨꯁꯨ ꯑꯗꯨ ꯌꯨꯝꯗꯁꯨ ꯂꯩꯇꯕꯅꯤꯅ ꯕꯣꯜ ꯁꯥꯟꯅꯕꯁꯨ ꯐꯪꯗꯦꯗ ꯌꯨꯝ ꯂꯩꯗꯤ ꯁꯥꯟꯅꯕ ꯌꯥꯕ
ꯑꯣ
ꯑꯩ ꯆꯠꯄ ꯆꯠꯅꯤꯡꯕ ꯃꯇꯝꯗ ꯆꯠ ꯑꯗꯨ ꯇꯧꯕꯅꯤꯅ
ꯑꯥ ꯅꯣꯡ ꯆꯨꯏ ꯍꯥꯏꯕ ꯅꯣꯏꯗ
ꯆꯨꯗꯦꯗ ꯅꯣꯡ ꯆꯨꯨꯔꯦ ꯅꯨꯡꯁꯥ ꯐꯖꯟ ꯊꯣꯏꯗ
ꯎꯝ ꯅꯨꯡꯁꯥ ꯐꯖꯅ ꯊꯣꯑꯦ ꯑꯩꯈꯣꯏꯗꯁꯨ ꯃꯩꯁꯨ ꯂꯥꯛ ꯇꯦ ꯑꯁ ꯃꯩꯁꯨ ꯂꯥꯛꯅꯤꯡꯕ ꯃꯇꯝꯗ ꯂꯥꯑꯦ ꯂꯥꯛꯅꯤꯡꯗꯗꯤ ꯇꯣꯛꯑꯦ ꯈꯔ ꯅꯣꯡ ꯈꯔ ꯆꯨꯒꯅꯤ ꯆꯠꯀꯅꯤ ꯅꯣꯡ ꯈꯔ ꯆꯨꯒꯅꯤ ꯆꯠꯀꯅꯤ ꯌꯥꯝ ꯁꯥꯕ ꯃꯇꯝꯗꯀꯣ ꯌꯥꯝ ꯅꯨꯡꯉꯥꯏ
ꯎꯝ ꯃꯩꯕꯨꯗꯤ ꯍꯧꯖꯤꯛ ꯑꯈꯣꯏꯗꯗꯤ ꯑꯗꯨꯝ ꯔꯤꯒꯨꯂꯔ ꯇꯧꯋꯦꯗ ꯃꯩꯗꯤ ꯑꯗꯨꯝ ꯂꯥꯑ‌ꯦꯗ
ꯑꯣ ꯁꯥꯕꯒ ꯁꯥꯔꯁꯨ ꯑꯗꯨꯝ ꯃꯩ ꯂꯥꯛꯔꯗꯤ ꯅꯨꯡꯉꯥꯏꯕꯀꯣ ꯁꯥꯕ ꯃꯇꯝꯗ ꯑꯃꯨꯛ ꯃꯩ ꯆꯠꯈ꯭ꯔꯗꯤ ꯑꯁ ꯌꯥꯝ ꯋꯥꯏꯌ‌ꯦ
ꯈꯪꯗ꯭ꯔ‌ꯦ ꯅꯣꯏꯗꯤ ꯂꯧ ꯁꯨꯗ꯭ꯔꯣ
ꯂꯧ ꯁꯨꯋ‌ꯦ ꯅꯍꯥꯟꯁꯨ ꯂꯧ ꯆꯠꯂꯒ ꯂꯩꯕꯅꯦ ꯂꯧ ꯃꯤꯅꯦ ꯈ‌ꯣꯏꯗꯤ ꯇꯝꯄꯥꯛꯂꯣ ꯍꯥ
ꯂꯧꯃꯤ ꯉꯥꯇꯅꯦ ꯀꯩꯅꯣ
ꯂꯧꯃꯤꯅ ꯑ‌ꯣ ꯍꯦꯟꯅ ꯐꯩꯌꯦꯗ ꯍꯧꯖꯤꯛꯀꯥꯟꯗꯤ ꯂꯧꯃꯤꯅ ꯍꯛꯆꯥꯡꯁꯨ ꯐꯩ ꯂꯧ ꯇꯧꯔꯗꯤ ꯂꯧ ꯇꯧꯔꯗꯤ ꯆꯥꯛ ꯑꯐꯕꯥ ꯆꯥꯕ ꯆꯥꯕꯁꯨ ꯐꯪꯉꯦ
ꯊꯕꯛ ꯁꯨꯑꯗꯤ ꯆꯥꯛ ꯆꯥꯕꯁꯨ ꯈꯔ ꯅꯨꯡꯉꯥꯏꯗꯅ
ꯎꯝ ꯍ‌ꯣꯏꯅꯦ ꯎꯝ ꯑꯈꯣꯏꯁꯨ ꯃꯊꯪ ꯍꯞꯇꯥ ꯑꯣꯏꯔꯗꯤ ꯑꯃꯨꯛ ꯂꯧ ꯆꯠꯀꯅꯤ
ꯈꯣꯏꯗꯤ ꯊꯪꯖꯥ ꯅꯨꯃꯤꯠꯇ ꯂꯣꯏꯁꯤꯜꯂꯅꯤꯗ
ꯑꯣ
ꯂꯧ ꯍꯥꯏꯗꯤ ꯈꯨꯟꯗꯒꯤ ꯂꯧ ꯈꯔ ꯂꯥꯞꯄꯤꯕ ꯒꯥꯔꯤꯗ ꯆꯠꯄꯅꯦꯕ ꯑꯈꯣꯏꯗꯤ
ꯑꯣ ꯑꯁ ꯑꯈꯣꯏꯗꯤ ꯌꯨꯝ ꯃꯅꯥꯛ ꯇꯅꯤꯅꯀꯣ ꯑꯌꯨꯛ ꯑꯌꯨꯛꯇ ꯏꯪꯕ ꯃꯇꯝꯗ ꯑꯣꯏꯅ ꯆꯠꯂꯤ
ꯑꯁ ꯅꯣꯏꯗꯤꯟ ꯅꯨꯉꯥꯏꯅ ꯈꯣꯏꯗꯤ ꯂꯧ ꯆꯠꯀꯦ ꯍꯥꯏꯔꯗꯤ ꯒꯥꯔꯤꯗ ꯆꯠꯂꯅꯤ ꯀꯤꯂꯣꯃꯤꯠ ꯎꯝ ꯑꯁꯤꯗꯒꯤ ꯑꯩꯈꯣꯏ ꯈꯨꯟꯗꯒꯤ ꯄꯨꯡꯈꯥꯏꯗꯤꯞ ꯃꯤꯅꯤꯠ ꯀꯨꯟꯃꯨꯛꯗꯤ ꯆꯪꯒꯅꯤꯗ ꯒꯥꯔꯤꯗ
ꯑꯁ ꯎꯝ ꯗꯨꯗꯤ ꯌꯥꯝ ꯂꯥꯞꯄꯦꯅ ꯑꯩꯈꯣꯏ ꯈꯨꯟꯗꯤ ꯑꯩꯈꯣꯏ ꯑꯩꯈꯣꯏ ꯈꯨꯟꯗꯗꯤ ꯂꯧꯁꯦ ꯌꯨꯝ ꯃꯅꯥꯛ ꯅꯠ ꯃꯅꯥꯛꯇ ꯈꯛꯇ ꯂꯩꯕꯅꯤꯅꯀꯣ ꯗꯨꯝ ꯅꯨꯡꯉꯥꯏ
ꯎꯝ ꯅꯨꯉꯥꯏꯌꯝꯅꯤ ꯈꯣꯏꯗꯤ ꯂꯧ ꯂꯥꯞꯅꯤꯅꯀꯣ ꯆꯠꯄ ꯒꯥꯟꯗ ꯑꯃꯥ ꯂꯣꯏꯁꯤꯜ ꯂꯝꯗ꯭ꯔꯗꯤ ꯌꯥꯗꯕ
ꯍꯣꯏ ꯆꯠꯄꯗꯁ ꯑꯗꯨꯁꯨ ꯒꯥꯔꯤꯅ ꯆꯠꯄꯒꯤꯅꯦ ꯈꯣꯡꯅ ꯆꯠꯂꯗꯤ ꯌꯥꯝ
ꯑ‌ꯦ ꯈꯣꯡꯅ ꯆꯠꯂꯗꯤ ꯌꯨꯝ ꯂꯥꯑꯔꯣꯏꯗ ꯑꯗꯨꯝ ꯂꯧꯗ ꯍꯤꯞꯄꯒ ꯂꯩꯅꯤꯗ
ꯑꯣ ꯍꯣꯏꯠ ꯎꯝ ꯑꯗꯨꯅꯦ
ꯑꯗꯨ ꯃꯇꯝꯗꯨꯗꯥ ꯑꯗꯨꯗꯥꯖꯨ ꯍꯤꯞꯄ ꯌꯥꯔꯣꯏ
ꯎꯝ
ꯎꯝ ꯍꯧꯖꯤꯛ ꯃꯇꯝꯁꯤ ꯌꯥ ꯐꯠꯇꯕꯅꯤꯅꯀꯣ
ꯎꯝ
ꯃꯣꯏ ꯕꯥꯎꯟꯗ꯭ꯔꯤ ꯃꯅꯥꯛꯇꯥꯅꯤꯅ ꯌꯥꯗ꯭ꯔꯦꯕ
ꯎꯝ
ꯈꯥ ꯍꯥ ꯅꯣꯏ ꯃꯤ ꯏꯃꯨꯡ ꯃꯤ ꯀꯌꯥ ꯂꯩꯕ꯭ꯔꯥ
ꯈꯣꯏ ꯈꯨꯟꯁꯦ ꯌꯨꯝꯂꯥꯛ ꯌꯥꯡꯈꯩꯒꯨꯝꯕ ꯁꯨꯔꯝꯒꯥꯅꯤ
ꯎꯝ
ꯃꯤ ꯌꯥꯝꯗꯦ
ꯌꯥꯝ ꯈꯦꯅꯥꯗꯦꯅꯦ ꯑꯈꯣꯏꯒꯥ
ꯎꯝ ꯅꯣꯏꯗꯤ ꯌꯥꯝꯂꯝꯒꯥꯅꯤꯀꯣ
ꯈꯣꯏ ꯍꯨꯝꯐꯨ ꯌꯧꯔꯝꯗꯧ ꯃꯥꯜꯂꯦ ꯍꯨꯝꯐꯨ ꯌꯧꯔꯝꯅꯤ
ꯎꯝ
ꯈꯪꯗꯁ ꯑꯥ ꯍꯥ ꯅꯆꯥ ꯂꯩꯔꯕꯣ ꯅꯪꯕꯨ
ꯂꯩꯔꯦ ꯏꯆꯥꯅꯨꯄꯥ ꯑꯃ ꯂꯩꯔꯦ ꯑꯃꯈꯛꯇꯥꯅꯦ ꯎꯝ ꯊꯥ ꯃꯉꯥ ꯁꯨꯔꯦ
ꯊꯥ ꯃꯉꯥ
ꯎꯝ
ꯑꯣ ꯀ꯭ꯔꯝ ꯑꯗꯨꯗꯤ ꯅꯧꯔꯤꯅꯤꯅ
ꯌꯥꯝ ꯅꯧꯔꯤꯌꯦ ꯍꯧꯖꯤꯛ ꯇꯨꯝꯔꯒ ꯂꯩ
ꯑꯥ ꯊꯨꯅ ꯌꯨꯝ ꯄꯥꯝ ꯃꯥꯜꯂꯤꯅꯦ
ꯀꯔꯤ ꯍꯥꯏꯕ
ꯊꯨꯅ ꯌꯨꯝ ꯄꯥꯝꯕ ꯃꯥꯜꯂꯦꯕ
ꯍꯣꯏ ꯆꯍꯤ ꯀꯨꯟ ꯍꯦꯜꯂꯒ ꯌꯨꯝꯇꯥ ꯄꯥꯟꯕꯅꯦ
ꯑꯁ ꯉꯟꯂꯤꯍꯦ ꯑꯗꯨꯗꯤ
ꯎꯝ
ꯅꯨꯡꯁꯤꯃꯟꯕꯒꯤ ꯑꯣꯏꯔꯝꯒꯅꯤꯅ
ꯐꯩ ꯐꯩ ꯉꯟ ꯎꯝ ꯉꯟꯅ ꯄꯥꯝꯃꯁꯨ ꯈꯔ ꯌꯥꯔꯤꯁꯤꯗꯤ
ꯉꯟꯅ ꯄꯥꯝꯕꯅ ꯐꯥꯔꯦ ꯍꯧꯖꯤꯛꯀꯥꯟꯗꯤ
ꯈꯣꯏ ꯅꯨꯞ ꯑꯈꯣꯏ ꯅꯨꯄꯥꯁꯤꯡꯗꯤ ꯌꯥꯗꯕꯗꯣ ꯑꯗꯨꯝ
ꯅꯪꯗꯤ ꯂꯨꯞ ꯅꯨꯄꯤ ꯂꯧꯗ꯭ꯔꯤꯕꯣ
ꯗꯥꯏꯗꯩꯅꯣꯗ